ꯍꯜꯂꯣ ꯍꯥꯕ꯭ꯔꯣ
ꯇꯥꯏꯌꯦ ꯂꯩꯁꯥꯕꯤ ꯅꯪꯗꯤ ꯇꯥꯕ꯭ꯔꯣ
ꯇꯥꯏꯌꯦ
ꯀꯩꯗꯧꯔꯒ ꯂꯩꯔꯤꯅꯣ ꯅꯪꯗꯤ
ꯂꯧꯕꯣꯛꯇ ꯍꯃꯦ
ꯀ ꯁꯨꯕ ꯆꯠ ꯅꯣ ꯂꯧꯕꯣꯛꯇ ꯂꯧ ꯂꯕ ꯆꯠꯂꯣ
ꯂꯧꯍꯣꯟ ꯈꯣꯏꯅꯤꯡꯉꯥꯏ ꯆꯠꯄꯅꯦ
ꯀꯅꯥꯒꯅ ꯆꯠꯁꯤꯔꯣ ꯅꯊꯟꯗꯔꯣ
ꯑꯩꯈꯣꯏ ꯏꯃꯥꯒ ꯍꯣꯏ ꯏꯄꯥꯒ ꯑꯩꯈꯣꯏ ꯃꯤ ꯑꯍꯨꯝ ꯍꯧꯖꯤꯛ ꯅꯨꯡꯁꯥ ꯊꯣꯛꯄꯒꯤ ꯐꯝꯕꯅꯦ
ꯑꯣ ꯂꯣꯏꯗꯤ ꯂꯣꯏꯔꯕꯣ ꯂꯣꯏꯗ꯭ꯔꯤ
ꯑ ꯁꯨꯍꯔꯅꯤꯗ ꯅꯨꯡꯁꯥ ꯊꯣꯛꯇ꯭ꯔꯀꯥꯟ ꯀꯥꯟꯗꯗꯤ ꯅꯨꯡꯉꯥꯏꯅ ꯇꯧꯅꯦ ꯑꯗꯨ ꯅꯤꯁꯥ ꯊꯣꯛꯄꯒꯤ ꯉꯝꯗ꯭ꯔꯦ
ꯇꯪꯈꯥꯏꯗꯤ ꯌꯧꯔꯕꯣ ꯇꯧꯕꯗꯣ
ꯇꯪꯈꯥꯏ ꯌꯥꯎꯗ꯭ꯔꯦ ꯌꯥꯎꯗ꯭ꯔꯦꯕ ꯈꯖꯤꯛ ꯋꯥꯅꯤ
ꯑꯣ ꯉꯁꯤ ꯂꯣꯏꯒꯗ꯭ꯔꯥ
ꯁꯤ ꯂꯣꯏꯅꯣ ꯍꯌꯦ ꯑꯃꯨꯛ ꯇꯧꯧꯕꯅꯤ
ꯑꯣ
ꯏꯗꯤ ꯇꯧ꯭ꯔꯅ
ꯑꯩꯁꯨ ꯐꯤꯔꯣꯜ ꯁꯨꯕꯒ ꯂꯣꯏꯒ ꯂꯩꯔꯤꯅꯤ ꯐꯤꯔꯣꯜ ꯑꯁ ꯑꯉꯥꯡ ꯑꯌꯥꯎꯕꯅꯨꯀꯣ ꯎꯄꯥꯏ ꯂꯩ ꯦ ꯃꯣꯏ ꯅꯤꯇꯤꯒꯤ ꯑꯗꯨꯝ ꯐꯤꯔꯣꯟꯜꯗꯝ ꯃꯣꯜꯍꯟꯕꯒꯤꯀꯣ ꯑꯗꯨꯝ ꯅꯤꯇꯤꯒꯤ ꯁꯨꯔꯒ ꯂꯩꯔꯤꯅꯤ
ꯎꯝꯥꯏꯅꯦ ꯅꯪꯗꯤ ꯌꯨꯝꯗ ꯂꯩꯔ
ꯑꯁ ꯌꯨꯝꯗ ꯂꯥꯏꯔꯤꯛꯁꯨ ꯊꯕꯛ ꯌꯥꯝꯃꯦ ꯀꯔꯤꯔꯣ ꯑꯩꯈꯣꯏꯁꯨ ꯃꯤ ꯌꯥꯝꯅꯤꯅ
ꯔꯤꯒꯥ ꯆꯕ꯭ꯔꯣ
ꯑꯁꯤ ꯊꯧꯔꯣꯏꯏ ꯆꯥꯏ ꯅꯣꯏꯗꯤ
ꯅꯔꯤꯍꯦ
ꯑꯩꯈꯣꯏ ꯏꯃꯥꯅ ꯉꯔꯥꯡ ꯅꯍꯥꯟ ꯂꯧ ꯆꯠꯄ ꯀꯥꯟꯗ ꯃꯥꯅ ꯊꯔꯣꯏ ꯈꯔ ꯄꯨꯔꯛꯄ ꯑꯗ ꯊ ꯊꯣꯡꯉ ꯂꯩꯔꯝꯃꯤ ꯆꯥꯔꯦ
ꯏꯃꯥꯅ ꯍꯋꯥꯏ ꯆꯝꯐꯨꯠ ꯊꯣꯡꯕꯤꯌꯦ ꯑꯗꯣ ꯁꯣꯏꯕꯨꯝꯒꯤ ꯁꯤꯡꯖꯨ ꯁꯣꯠ ꯇꯥꯎꯕꯤꯌꯦꯗꯣ ꯌꯥꯝ ꯆꯔ ꯍꯂꯥꯛꯒꯅꯦ
ꯑ ꯁꯥꯎꯕꯅꯦ ꯉꯟꯅ ꯂꯥꯛꯒꯗ꯭ꯔꯣ ꯉꯁꯤꯗꯤ ꯑꯃꯨꯛꯀ ꯊꯦꯡꯅ ꯂꯥꯛꯒꯗ꯭ꯔꯣ
ꯄꯨꯡ ꯕꯥꯔꯣ ꯇꯥꯔꯗꯤ ꯂꯥꯛꯀꯅꯤꯗ
ꯑꯣ
ꯇꯁꯨ ꯅꯨꯡꯁꯥ ꯁꯥꯕꯅꯤꯅ ꯑꯁ ꯅꯣꯡꯆꯨꯁꯨ ꯑꯃꯨꯛꯀ ꯉꯥꯏꯕ ꯅꯨꯡꯁꯥ ꯁꯥꯎꯔꯁꯨ ꯑꯃꯛꯀ ꯅꯨꯡꯉꯥꯏꯕ ꯅꯨꯡꯁꯥ ꯆꯥꯊꯣꯛꯅ ꯍ ꯍꯥꯏꯅ ꯈꯔ ꯅꯨꯡꯉꯥꯏ ꯐꯤꯔꯣꯜꯗꯨ ꯀꯪꯅꯤꯡꯉꯥꯏ ꯑꯃꯨꯛꯀ
ꯍꯧꯖꯤꯛꯇꯤ ꯅꯣꯡ ꯆꯨꯔꯁꯨ ꯌꯥꯔꯦ ꯑꯩꯒꯤꯗꯤ ꯅꯣꯏꯒꯤꯗꯤ ꯈꯪꯗꯦ
ꯍꯧꯖꯤꯛ ꯅꯣꯡ ꯆꯨꯕ ꯌꯥꯗꯦ ꯑꯩ ꯐꯤꯔꯋꯥꯅꯤ ꯌꯥꯝ ꯁꯨꯔ ꯁꯨꯔꯤꯅꯦ ꯀꯔꯤꯔꯣ ꯅꯣꯡ ꯆꯨꯕ ꯌꯥꯗꯦ ꯍꯧꯖꯤꯛ ꯅꯣꯡ ꯆꯨꯔꯗꯤ ꯑꯩꯒꯤ ꯐꯤꯔꯣꯜ ꯃꯌꯥꯝꯗ ꯐꯥꯎꯐꯝ ꯂꯩꯇꯦꯕ ꯑꯗꯨꯕꯨ ꯑꯩꯕꯒꯤ ꯇꯥꯡꯅꯉꯥꯏ ꯍꯅꯥꯏ
ꯗ꯭ꯔꯥꯏꯔ ꯇꯥꯎꯗ꯭ꯔꯣ ꯅꯣꯣꯏ
ꯗ꯭ꯔꯥꯏꯌꯔꯧ ꯑꯗꯨ ꯑꯣꯏꯔꯁꯨꯀꯣ ꯐꯤꯔꯣꯜꯗꯣ ꯐꯠꯇꯕ ꯗ꯭ꯔꯥꯏꯌꯔ ꯇꯧꯕꯗꯣ ꯑꯩ ꯄꯥꯛ ꯐꯤꯔꯣꯟꯜꯗꯣ ꯗ꯭ꯔꯥꯏꯌꯔ ꯇꯧꯅꯤꯡꯗꯦ ꯑ ꯁꯨꯕꯗꯤ ꯌꯥꯏ ꯑꯗꯣ ꯗ꯭ꯔꯥꯏꯌꯔꯗꯣ ꯄꯥꯛ ꯇꯧꯅꯤꯡꯗꯕ ꯐꯤꯔꯣꯜꯗꯣ ꯌꯥꯝ ꯇꯣꯏꯍꯜꯂꯦꯕ ꯏꯁꯤꯡ ꯌꯥꯝꯔꯗ ꯆꯨꯞꯄꯒꯤ ꯑꯗꯨꯝ ꯃꯔꯤꯟꯗꯣ ꯊꯨ ꯊꯨꯅ ꯁꯦꯒꯥꯏꯕ
ꯑꯩꯁꯨ ꯋꯥꯁꯤꯡ ꯃꯦꯆꯤꯟꯗꯤ ꯗ꯭ꯔꯥꯏꯌꯔ ꯇꯧꯅꯤꯡꯉꯥꯏ ꯂꯧꯅꯤꯡ ꯂꯧꯅꯤꯡꯉꯦ
ꯑꯁ ꯁꯨꯅ ꯍꯦꯟꯅ ꯐꯩ ꯗ꯭ꯔꯥꯏꯌꯔꯗꯣ ꯐꯤꯔꯛꯑꯣꯅ ꯌꯥꯝ ꯐꯤꯔꯣꯟꯁꯨ ꯌꯥꯝ ꯇꯣꯏꯒꯜꯂꯦ
ꯏꯁꯤꯡ ꯂꯩꯕꯗ ꯏꯁꯤꯡ ꯂꯩ ꯏ ꯉꯥꯏꯒꯤꯦ ꯗ꯭ꯔꯥꯏ ꯇꯧꯗ ꯌꯦꯡꯉꯨ ꯈꯜꯂꯅꯦ ꯀꯌꯥꯝ ꯐꯔ ꯃꯣꯏꯗ
ꯅꯣꯡ ꯆꯨꯕ ꯃꯇꯝꯗꯗꯤ ꯗꯔꯀꯥꯔ ꯌꯥꯝ ꯂꯩꯌꯦꯕ ꯏ ꯊꯥꯏ ꯌꯥꯔ ꯇꯥꯎꯅꯤꯉꯥꯏꯅꯣ
ꯗ꯭ꯔ ꯁ ꯎꯝ
ꯃꯥꯏ ꯂꯥꯛꯄ꯭ꯔꯣ
ꯈꯪꯗꯦ ꯃꯁꯥꯏ ꯂꯥꯞꯅꯁꯨ ꯃꯨꯛ ꯀꯝꯕ ꯂꯩꯔ ꯈꯪꯗꯦ ꯑꯁ ꯐꯤꯔꯣꯟꯜꯁꯦ ꯑꯥ ꯇ꯭ꯔꯦꯞ ꯇ꯭ꯔꯦꯞꯅꯦ ꯁꯣꯏꯏꯁꯦ ꯑꯩ
ꯅꯣꯏ ꯃꯤ ꯌꯥꯝꯕꯒꯤꯅꯦ ꯑꯩꯈꯣꯏꯁꯨ ꯍꯣꯏ ꯏꯅꯥꯎꯅꯨꯄꯥ ꯅꯨꯡꯇꯤꯒꯤ ꯂꯧ ꯈꯣꯏꯕ ꯆꯠꯂꯦ ꯑꯩꯈꯣꯏ ꯏꯃꯥ ꯑꯩꯈꯣꯏ ꯏꯄꯥ ꯑꯗꯨꯒ ꯏꯅꯥꯎꯅꯨꯄꯥꯁꯨ ꯊꯕꯛ ꯑꯃ ꯆꯠꯄꯒꯤ ꯂꯩ ꯑꯁ ꯅꯨꯡꯇꯤꯈꯩ ꯁꯨꯕꯅꯦ
ꯇꯦꯛꯒꯤ ꯁꯣꯝꯅ ꯑꯩꯈꯣꯏꯁꯨ ꯑ ꯑꯉꯥꯡ ꯃꯆꯥ ꯑꯉꯥꯡ ꯃꯆꯥ ꯂꯩꯔꯤꯗꯨꯀ ꯍꯦꯟꯅ ꯐꯤꯔꯣꯜꯗ ꯃꯣꯠꯀꯜꯂꯦ ꯃꯣꯏ ꯣ ꯑꯗꯨꯝ ꯅꯩ ꯅꯩꯩꯕꯏꯀꯣ
ꯅꯨꯡꯇꯤꯒꯤ ꯁꯨꯕꯅꯤꯅ ꯁꯥꯔꯕꯁꯨ ꯂꯩꯇ꯭ꯔꯦ
ꯑ ꯆꯞ ꯃꯅꯏ
ꯑꯩꯈꯣꯏꯗꯤ ꯁꯥꯔ ꯚ꯭ꯔꯥꯏꯠ ꯑꯃ ꯂꯧꯕꯤꯔꯁꯨ ꯍꯞꯇꯥ ꯑꯃꯗ ꯂꯣꯏꯁꯤꯟꯒꯅꯤ
ꯆꯞ ꯃꯥꯟꯅꯩ ꯃꯤ ꯌꯥꯝꯕꯗꯤꯀꯣ ꯎꯄꯥꯏ ꯂꯩꯇꯦ
ꯑꯣꯦ
ꯑ ꯑꯩꯗꯤꯀꯣ ꯁꯥꯔꯐ ꯑꯦꯛꯁꯦꯜꯒ ꯑꯃ ꯋꯥꯏꯠ ꯀꯂꯔꯗꯣ ꯑꯩ ꯃꯤꯛꯁ ꯇꯧꯕꯅꯦ ꯑꯁ ꯍꯧꯖꯤꯛꯀꯥꯟ ꯃꯤꯛꯁ ꯇꯧ ꯕꯒꯣꯜ ꯑꯣꯏꯔꯦ ꯁꯞ
ꯑꯩꯗꯤ ꯁꯥꯔꯐ ꯑꯦꯁꯥ ꯈꯇꯅꯦ
ꯑꯩ ꯃꯤꯛꯁ ꯇꯧꯗ꯭ꯔꯤꯀꯣ ꯑꯩ ꯊꯨ ꯊꯨ ꯑꯣꯏꯕꯒꯤꯀꯣ ꯉꯝ ꯊꯥꯛꯄ ꯉꯝꯗ꯭ꯔꯦ ꯁꯥꯔꯄꯁꯦ
ꯁꯤ ꯂꯧ ꯆꯠꯄꯒꯤ ꯐꯤꯔꯣꯟꯜꯗꯣ ꯑꯁ ꯌꯥꯝ ꯃꯣꯠꯂꯦ
ꯂꯑꯣ ꯆꯣꯟꯣꯦ ꯉ
ꯁꯥꯔꯐ ꯊꯝꯗ꯭ꯔꯗꯤ ꯌꯥꯗꯦ
ꯁ꯭ꯋꯥꯞ ꯈꯖꯤꯛꯇꯪ ꯊꯝꯃꯒ ꯇꯧꯔꯤꯅꯦ ꯑꯩꯁꯨ ꯑꯩꯣꯏꯅꯥꯟꯄꯥ ꯉꯔꯥꯡ ꯑꯃ ꯂꯧꯕꯨꯛꯇ ꯂꯩꯕꯥꯛ ꯊꯣꯟꯕ ꯆꯠꯂꯦꯕ ꯑꯗꯨ ꯑꯣꯏꯕꯒꯤ ꯑꯩꯁꯤ ꯃꯥꯒꯤ ꯐꯤꯔꯣꯜ ꯃꯌꯥꯝꯗ ꯑꯃꯨꯛꯀ ꯄꯩꯔꯦ ꯑꯗꯨꯒ
ꯂꯣꯏꯈ꯭ꯔꯕ꯭ꯔꯥ ꯃꯣꯏꯗꯣ
ꯏꯅꯥꯎꯅꯨꯄꯥ ꯑꯃ ꯑꯃꯒ ꯑꯩꯈꯣꯏ ꯀꯀꯥ ꯃꯣꯏ ꯆꯠꯂꯦꯕ ꯑꯃꯨꯛꯀ ꯑꯩꯈꯣꯏꯒꯤ ꯑꯣ ꯁꯤ ꯑꯦꯦꯝ ꯀ ꯃꯥꯁꯨ ꯄ
ꯅꯅꯨꯡꯁꯥꯏꯁꯤꯗꯤꯝ ꯁꯥꯏꯍꯦ
ꯄꯨꯡ ꯀꯌꯥ ꯇꯥꯔꯕꯣ ꯍꯧꯖꯤꯛ ꯕꯣꯔꯣ ꯇꯥꯔꯕꯣ
ꯃꯥꯥꯟꯂꯅ ꯅꯪ ꯍꯌꯦꯡ ꯀꯥꯏ ꯆꯠꯀꯦꯔꯣ
ꯍꯌꯦꯡ ꯂꯩꯒꯅꯤꯗ
ꯎꯅꯤ ꯃꯅꯨꯡꯃꯔꯅꯦ
ꯀꯥꯏꯗꯒꯦꯅꯍꯦ
ꯗꯤ ꯏ ꯂ ꯎ ꯂꯩꯅꯤꯥꯏ ꯆꯀꯅꯤꯅꯦ
ꯅꯧ ꯁ ꯁ ꯁꯔꯗ ꯃꯣ ꯀ
ꯅꯨꯡꯁꯥ ꯊꯣꯛꯇ꯭ꯔꯗꯤ ꯐꯗꯧꯕ
ꯃꯤ ꯀꯌꯥ ꯆꯠꯇꯣꯏꯅꯣꯅꯣ ꯅ ꯅꯣꯏ ꯂꯧ ꯂꯤꯡꯕ ꯆꯠꯇꯣꯏꯁꯦ ꯃꯤ ꯇꯔꯥꯃꯨꯛ ꯁꯨꯕ꯭ꯔꯣ
ꯍꯌꯦꯡꯔꯣ
ꯑ
ꯍꯪꯗꯦ ꯑꯩ ꯍꯪꯕꯤꯗꯦ ꯑꯩ ꯌꯨꯝꯗ ꯂꯩꯇꯕ ꯀꯥꯟꯗ ꯃꯣꯏ ꯃꯃꯥ ꯊꯧꯔꯛꯑꯦ ꯍꯥꯏ ꯑꯩꯕꯨ ꯏꯃꯥꯅ ꯅꯪꯕꯨ ꯂꯧꯅꯤꯡꯕ ꯆꯠꯁꯦ ꯍꯥꯏ ꯍꯥꯏ ꯅꯥꯔꯥ ꯃꯣꯏ ꯍꯣꯏ ꯏꯆꯦꯒꯤ ꯏꯆꯦ ꯃꯥ ꯂꯥꯛꯑꯦ ꯍꯥꯏꯗꯣ ꯀꯔꯤꯒꯤꯔ ꯄꯩꯁꯥꯒꯤꯔ ꯈꯪꯗꯦ ꯍꯥꯏ ꯃꯣꯏꯁꯨ ꯃꯤ ꯀꯌꯥ ꯆꯠꯀꯅꯤ ꯍꯥꯏꯕ꯭ꯔꯣ ꯏꯃꯥ ꯈꯪꯗꯦ ꯍꯪꯕꯤꯗꯦ ꯍꯥꯏ ꯃꯣꯏ ꯀꯅꯥꯒꯤ ꯂꯧ ꯇꯧꯕ꯭ꯔꯥꯁꯨ ꯈꯪꯗꯦ
ꯑꯣ ꯃꯤ ꯌꯥꯝꯗꯤ ꯊꯨꯉꯣꯏꯅꯤꯗ ꯃꯤ ꯌꯥꯝꯗ꯭ꯔꯗꯤ ꯋꯥꯅꯤ
ꯎꯝꯪꯅꯦ ꯐꯔꯤ ꯇ ꯍꯧꯁꯦꯒ ꯅꯪ ꯁꯨꯗ꯭ꯔꯗꯤ ꯌꯥꯏ ꯅꯨꯡꯁꯥ ꯊꯣꯛꯇ꯭ꯔꯁꯨ ꯌꯥꯗ ꯅꯨꯡꯁꯥ ꯊꯕꯗꯤ ꯑꯩꯗꯤ ꯉꯝꯗꯦ ꯅꯣꯏꯒꯨꯝꯅ ꯀꯟꯗꯕꯅꯤꯅ
ꯊꯣꯛꯣꯛꯇ꯭ꯔꯔꯤꯉ ꯑꯩꯗ ꯊꯣꯡꯣꯟ ꯊꯣꯡꯅ ꯂꯉꯣ ꯀ ꯀꯗꯉ
ꯑꯩꯈꯣꯏꯒꯤ ꯑꯣꯏꯅꯗꯤ ꯇꯞ ꯇꯞꯅꯁꯨ ꯇꯧꯕ ꯌꯥꯏ ꯃꯤꯒ ꯑꯣꯏꯔꯗꯤ ꯑꯦꯁ ꯑꯩꯈꯣꯏꯒꯤ ꯈꯨꯁꯤꯁꯨ ꯇꯧꯕ ꯌꯥꯗꯦ
ꯎꯝ
ꯅꯧꯗ ꯂꯥꯛꯑꯣ ꯅꯪ ꯌꯨꯝꯗ ꯂꯩꯌꯦ ꯍꯥꯏꯇꯥꯔꯦ
ꯑꯩꯗꯤ ꯌꯨꯝꯗ ꯂꯩꯌꯦ ꯑꯁ ꯂꯧꯔ ꯆꯠꯂꯗꯤ ꯅꯨꯃꯤꯠ ꯆꯨꯞꯄ ꯆꯠꯇꯣꯏꯕ ꯆꯠꯇ꯭ꯔꯗꯤ ꯌꯨꯝꯗ
ꯑꯩ ꯅꯍꯥꯟꯁꯨ ꯂꯧ ꯆꯠꯄ ꯃꯇꯝꯗ ꯑꯩ ꯑꯃꯨꯛꯀ ꯍꯥꯟꯅ ꯂꯥꯛꯑꯦ ꯑꯦꯂ ꯆꯥꯛ ꯌꯦꯟꯁꯥꯡ ꯑꯃꯛꯀ ꯊꯣꯡꯉꯗ ꯇꯥꯟꯕꯗꯣ ꯂꯧ ꯆꯠꯂꯒ ꯑꯃꯨꯛ ꯍꯜꯂꯒ ꯆꯥꯛ ꯌꯦꯟꯁꯥꯡ ꯊꯣꯡꯕꯗꯣ ꯈꯨꯇꯟꯗꯣ
ꯆꯥ ꯀꯔꯒꯂ ꯑ ꯁꯤꯖ ꯁꯦꯃꯒ ꯆ ꯍ
ꯀꯟ ꯑꯩ ꯁꯤꯡꯖꯨ ꯆꯥꯅꯤꯡꯗ꯭ꯔꯦ
ꯀꯕꯤꯇꯥ ꯎꯕ꯭ꯔꯣ ꯎ꯭ꯔꯣ
ꯁꯦ ꯌꯥꯗꯕ ꯎꯔꯡ ꯌꯥꯝ ꯊꯣꯛꯑꯦꯕ ꯑꯗꯨ ꯑꯣꯏꯕꯒꯤ ꯇꯟꯕ
ꯗꯣ ꯔ ꯐꯟ꯭ꯔꯣ
ꯐꯗꯤ ꯐꯩꯌꯦ ꯑꯗꯣ ꯃꯣꯔꯣꯛꯇꯣ ꯑꯃꯨꯛꯀ ꯆꯥꯅꯤꯡꯗꯕ ꯑꯩꯗꯣ ꯐꯔꯤꯉꯩꯗ ꯑꯃꯨꯛꯀ ꯆꯥꯔꯗꯤ ꯌꯥꯔꯗꯦꯕ
ꯈꯤꯗꯥꯥꯛ ꯇꯥꯏꯌꯣꯅꯦ
ꯍꯤꯗꯥꯛ ꯁꯦꯝꯒꯅꯤ ꯍꯣꯔꯦꯟ
ꯑꯩꯒꯤꯁꯨ ꯄꯤꯝꯄꯜꯁꯨ ꯀꯔꯤꯔ ꯊꯣꯛꯑꯦ
ꯄꯤꯟ ꯄꯥꯁꯅꯦ ꯄꯝ ꯄꯥꯁꯅꯦ
ꯑꯣ ꯏꯠꯇꯗ ꯁꯥꯛ ꯊꯔꯦꯁꯨꯣ ꯄ ꯄꯥ ꯋꯥꯝꯕ ꯊꯣꯛꯇ꯭ꯔꯗꯤ ꯅꯨꯡꯉꯥꯏꯅ ꯁ ꯊꯕ ꯀꯥꯟꯗ ꯑꯃ ꯀꯊꯣꯛ ꯏꯟꯇꯔꯁ ꯂ ꯏꯇꯔꯔꯤꯗ
ꯊ ꯑꯩꯗꯤ ꯈꯔꯗꯤ ꯐꯗꯤꯦ ꯐꯗꯦ ꯑ ꯍꯣꯔꯦꯟ ꯑꯃꯨꯛꯀ ꯍꯤꯗꯥꯛ ꯁꯦꯝꯕꯅꯤ ꯑꯩ
ꯀꯅꯥ ꯀꯅꯥ ꯂꯩꯕ꯭ꯔꯣ
ꯈꯩ ꯕꯥꯁꯨ ꯂꯩꯑ ꯂꯩꯗ ꯅꯪꯗꯤ ꯊꯗꯔꯥ
ꯏꯃꯥ ꯍꯧꯖꯤꯛ ꯂꯥꯛꯑꯦ ꯐꯝꯅꯤꯉꯥꯏ
ꯑꯣ ꯍꯣꯏ ꯀꯥꯏꯗ ꯄꯣꯊꯥꯏꯔꯣ ꯃꯊꯛꯇ ꯑꯣ ꯄꯣꯊꯥꯏꯔꯣ ꯃꯈꯥ
ꯑꯩꯈꯣꯏ ꯂꯧꯒꯤ ꯃꯅꯥꯛꯇ ꯑꯝꯕꯅꯦꯗ
ꯃꯤꯁꯤꯡꯗ ꯂꯥꯛꯅꯗ꯭ꯔꯣ
ꯁꯠꯇꯅꯁꯨ ꯄꯨꯔꯛꯑꯗꯦ ꯏꯃꯥꯗꯤ
ꯂꯥꯛ ꯌꯥꯝ ꯆꯟꯅꯅꯕ꯭ꯔꯥ ꯃꯤꯁ
ꯑꯥ
ꯅꯣꯏ ꯌꯨꯝ ꯈꯛꯇꯪ ꯈ ꯆꯠꯄ ꯃꯤ
ꯑ ꯃꯤ ꯂꯣꯏꯅ ꯆꯠꯂꯦ ꯑꯩꯈꯣꯏ ꯑꯩ ꯑꯩꯈꯣꯏꯒꯤ ꯂꯧꯒꯤ ꯃꯊꯛꯇ ꯁꯨ ꯆꯜꯂꯦ ꯑꯩꯣꯏ ꯂꯧꯒꯦ ꯃꯅꯥꯛꯇ ꯑꯩꯈꯣꯏꯒꯤ ꯔꯥꯏꯠ ꯁꯥꯏꯗꯁꯨ ꯃꯣꯏ ꯂꯧꯍꯣꯟ ꯀꯅ ꯍꯣꯏꯔꯤ
ꯑꯣ
ꯅꯣꯏ ꯌꯨꯝꯒꯤ ꯃꯈꯥꯗ ꯂꯩꯕꯗꯤ
ꯑ ꯂꯦꯡꯅꯤꯡꯉ ꯂꯦꯡꯉ ꯑꯥꯎ
ꯂꯍꯣꯟ ꯐꯣꯏꯌꯦ ꯄꯥꯈꯪꯁꯤꯡ ꯂꯅꯥꯀꯣ ꯃꯥꯅ
ꯅꯦꯛ ꯏꯔꯣ ꯄꯥꯈꯪꯁꯤꯡꯕꯨ ꯃꯣꯏ
ꯃꯣꯏ ꯄꯥꯈꯪꯁꯤꯡ ꯃꯔꯤꯔꯥ ꯃꯉꯥꯔꯥ ꯂꯅꯥꯔꯒ ꯀꯟꯅ ꯐꯣꯏꯔꯤꯦ
ꯂꯣꯏꯔꯒ ꯑꯩꯈꯣꯏ ꯑꯩꯈꯣꯏ ꯑꯃꯁꯨ ꯐꯣꯏꯕꯤꯌꯨ ꯍꯥꯏꯌꯣ
ꯐꯪꯅꯦ ꯎ ꯉꯟꯅ ꯂꯣꯏꯒꯗꯕ ꯃꯥꯜꯂꯦ ꯃꯣꯏ ꯌꯣꯄ ꯈꯪꯁꯤꯡꯅꯤꯅ
ꯃꯥꯅ ꯂꯥꯛꯑꯣ ꯍꯥꯏꯕꯗꯤ ꯂꯥꯛꯄ ꯃꯥꯜꯂꯦ ꯑꯗꯨꯗꯤ
ꯃꯣꯏ ꯑꯉꯥꯡꯁꯨ ꯑꯣꯏꯕꯒꯨꯝ ꯑꯍꯟꯁꯨ ꯑꯣꯏꯣꯏꯕꯕꯨꯝ ꯈꯪꯗꯦꯗ
ꯦ ꯃꯥꯁ ꯂꯥꯛꯄ꯭ꯔꯣ ꯏꯅꯦꯗꯣ ꯏꯅꯦꯁꯨ
ꯍꯥꯥ
ꯅꯦꯁ ꯂꯥꯛꯄ꯭ꯔꯣ
ꯏꯅꯦ ꯏꯗ ꯆꯥꯛ ꯐꯔꯒ ꯂꯑ ꯎꯝ
ꯑ
ꯎꯝ ꯀꯝꯄ꯭ꯂꯦꯛꯁꯟ ꯅ ꯊꯖ ꯅ ꯇꯧꯅꯦ ꯏꯅꯦꯗ ꯐꯖꯅ ꯐꯖꯅ ꯂꯣꯏꯅ ꯎꯞꯄꯒ ꯂꯥꯛꯑꯦ
ꯑꯁ ꯑꯩꯗꯤ ꯑꯗꯨꯝ ꯃꯥꯏꯅ ꯇꯧ ꯈꯩꯗꯦ
ꯍꯣꯏ ꯂꯩꯣꯏ ꯆꯥꯕꯤꯅ ꯂꯩ ꯍꯧꯔꯦꯗ
ꯁꯦꯡꯒꯥ ꯑꯩꯈꯣꯏꯗꯤ ꯄꯪꯇꯧ ꯇꯧꯔꯒ ꯑꯗꯨꯝ
ꯑꯩꯈꯣꯏꯗꯤ ꯃꯖꯐꯥꯎ ꯍꯥꯐꯇꯦꯔꯤ ꯃꯥꯗꯤ ꯃꯥꯒꯤꯦ ꯈꯠꯇꯁꯨ ꯃꯣꯖꯥ ꯍꯥꯕꯒ ꯂꯥꯛꯑꯦ
ꯑꯁ ꯑꯣꯖꯟ ꯇꯧꯍꯦ
ꯈꯔ ꯉꯧꯗꯤ ꯉꯧꯋꯦ ꯃꯥꯗꯣ ꯀꯝꯄ꯭ꯂꯦꯛꯁꯟ ꯇꯔꯧꯕꯒꯤ ꯌꯥꯝꯅ ꯇꯧꯕꯒꯤ ꯑꯩꯈꯣꯏꯗꯤ ꯎ ꯩ ꯍꯧꯔꯦ ꯅꯈꯩꯗꯤ
ꯀꯝꯄ꯭ꯂꯦꯁꯟꯒ ꯇꯧꯕꯒ ꯍꯩꯖꯗꯦ
ꯌꯥꯔꯦ